ꯑꯣ ꯃꯔꯁꯤꯦ ꯑꯣ ꯇꯥꯏ ꯇꯥꯏ ꯖꯤꯖꯤꯒꯤ ꯅꯝꯕꯔ ꯑꯩꯗꯨ ꯆꯨꯝꯕ꯭ꯔꯥ ꯁꯣꯏꯔꯦ ꯃꯤꯡ ꯈꯨꯏꯗ
ꯆꯨꯝꯃꯦ ꯍꯥ ꯑ ꯍꯣꯏ ꯌꯦꯡ
ꯅꯪ ꯀꯩꯅꯣ ꯇꯔꯤ ꯅꯪ ꯎꯨꯝꯇꯦꯜꯗ ꯌꯧꯔꯛꯀꯦꯔꯥ
ꯀꯩꯗꯧꯕ
ꯎꯝ ꯁꯣꯝꯅ ꯀꯅꯤ ꯏꯅꯝꯃꯗꯦ ꯅꯤꯌꯔ ꯔꯤꯃꯨꯕꯔ ꯑꯝꯇ ꯌꯥꯎꯔꯛꯑꯣ ꯍꯥꯏꯔꯤꯕ ꯑꯩꯅ ꯍꯔꯦ ꯎ
ꯑꯣꯗꯥ
ꯆꯪ ꯆꯪ
ꯑ ꯀꯩꯗꯩꯅꯣ ꯅꯪꯕ
ꯀꯩꯁꯨ ꯇꯧꯗꯦꯗ ꯍꯤꯞꯄꯤꯔꯦ ꯆꯥꯛ ꯆꯥ ꯇꯣꯛꯄꯒꯤ
ꯑꯁ ꯑꯉꯥꯡꯅ ꯍꯤꯞꯆꯟꯒꯅꯅꯦ
ꯆ
ꯅꯥꯔꯦꯅꯦ
ꯎꯝ ꯑꯩꯅ ꯑꯈꯛ ꯆꯥꯕꯩ ꯅꯔ ꯀꯗꯤ ꯌꯥꯔ ꯑꯣꯏ ꯑꯗꯨꯗꯤ
ꯀꯁꯅ ꯂꯔꯅ
ꯑꯩꯗꯤꯈꯣꯏ ꯑꯩꯈꯣꯏ ꯀꯣꯂꯦꯖꯀꯤ ꯍꯩꯅꯣ ꯑꯣꯏꯅ ꯑꯃ ꯀꯩꯅꯣꯒꯤ ꯃꯦꯠꯁ ꯗꯤꯄꯥꯔꯠꯃꯦꯟꯒꯤ ꯃꯃꯥꯡꯗ ꯂꯩꯕ ꯍꯩꯅꯧꯗꯨꯣ ꯆꯥꯕ ꯐꯪꯉꯣꯏꯗ꯭ꯔꯅ ꯄꯥꯈꯠꯂꯤ
ꯣ ꯑꯗꯨꯥꯕ꯭ꯔꯥ ꯈꯪꯗꯦꯗ ꯐꯪꯒ ꯗ ꯐꯪꯕꯁꯨ ꯌꯥꯏ ꯑ ꯈꯪꯗꯦꯀꯣ ꯁ꯭ꯀꯨꯜ ꯀꯥꯍꯧꯕꯅꯤꯗ ꯑꯣ ꯗꯕ ꯌꯥꯏꯑꯕ ꯃꯣꯏ ꯀꯩꯅꯣ ꯇꯧꯍꯧꯕꯅꯤꯅ
ꯑꯃꯅ ꯑꯃꯨꯛ ꯑꯃ ꯍꯥꯏ ꯑꯃꯅ ꯑꯃꯨꯛ ꯑꯃ ꯍꯥꯏ ꯒ꯭ꯌꯥꯟꯒ ꯇꯥꯗꯦ
ꯍꯥꯏꯗꯤ ꯑꯦꯝ ꯑꯦꯒ ꯀꯩꯀꯥ ꯍꯧꯕꯅꯤꯅꯅꯦ ꯑꯗꯩꯗꯤ ꯀꯣꯂꯦꯖ ꯀꯥꯕꯁꯨ ꯍꯧꯔꯦꯗꯅ ꯉꯉꯥꯡꯈꯩ
ꯑꯥ ꯍꯣꯏ ꯆꯥꯔꯝꯃꯁꯦ ꯃꯣꯏ ꯇꯥꯡ ꯀꯨꯟꯅꯤꯊꯣꯏꯗꯣꯏ ꯑꯣꯏ ꯃꯥꯜꯂꯦꯅꯦ ꯀꯣꯂꯦꯖ ꯀꯥꯗꯣꯏꯁꯦ
ꯑꯗꯨ ꯅꯠꯇꯕ ꯐꯥꯔꯁ ꯍꯦꯟꯒꯤꯦ ꯑꯅꯧꯕ ꯑꯉꯥꯡꯈꯩꯁꯨ ꯀꯥꯔ ꯑꯗꯨꯗꯤ ꯃꯈꯨꯠ ꯃꯁꯥ ꯌꯥꯎꯕ ꯑꯗꯨꯝ ꯌꯥꯎꯔꯝꯒꯅꯤꯌꯦ
ꯌꯥꯎꯔꯝꯒꯅꯤ ꯑꯍꯥꯟꯕ ꯂꯥꯛꯄꯅꯦ ꯑꯩꯣꯏ ꯆꯠ ꯆꯠꯇꯅꯠ
ꯀꯩꯅꯣ ꯄꯨꯗꯦꯜꯁꯤꯗ ꯑꯩꯈꯣꯏꯗ ꯇꯝꯕ ꯁꯥꯏꯟꯁꯇꯅꯦ ꯃꯦꯠꯁ ꯂꯧꯕꯅꯦ
ꯂꯅ ꯋꯥꯟ ꯆꯗꯅꯤ ꯍ
ꯀꯔꯤꯅꯣꯃꯤ ꯅꯪꯅ ꯖꯤꯒꯤ ꯅꯝꯕꯔꯉꯅꯤꯗ ꯀꯔꯤ ꯍꯪꯒꯦ ꯍꯥꯏꯅꯣꯕ
ꯑ ꯆꯦ ꯀꯩꯅꯣꯅ ꯀꯃꯂꯥꯅ ꯃꯣꯏ ꯔꯦꯟꯀꯤꯗꯣ ꯗꯤꯖꯤꯅ ꯂꯩꯕꯗꯨꯁꯨ ꯅꯨꯡꯉꯥꯏꯒꯨꯝ ꯇꯧꯕꯅꯦ ꯈꯣꯠꯄꯅꯦꯅ ꯍꯥꯏꯔꯛꯄ ꯑꯗ ꯗꯤꯖꯤꯗꯣ ꯀꯥꯏ ꯂꯩꯅꯣ ꯀꯣꯅꯣ ꯍꯪꯉꯦ ꯅꯪ
ꯀꯝ ꯂꯥꯏ
ꯆꯤꯀꯝꯅꯗꯣꯣꯏ ꯃꯤ ꯃꯤ ꯂ ꯇ ꯁꯟꯂꯥꯏꯔꯒꯅ ꯃꯔꯨꯝ ꯑꯃ ꯍꯥꯡꯕꯗꯣ ꯑꯗꯨꯗꯨꯒꯤ ꯍꯪꯅꯖꯦꯅ ꯍꯥꯏꯕ
ꯌꯥ ꯂ ꯑ ꯔꯤꯁꯤꯤꯗꯌꯥꯅ ꯀꯀꯣ ꯀꯌꯥꯕꯅꯣ
ꯀꯩꯕꯁꯒꯔ
ꯍ ꯑꯥ ꯑ ꯑꯩꯣꯏ ꯊꯣꯡꯅꯅꯉꯁꯨꯗꯤ ꯐ ꯄꯨꯅ ꯍ
ꯑ
ꯎꯝ ꯃꯣꯏ ꯆꯦ ꯀꯝꯂꯥ ꯅꯛꯀꯗꯣꯏꯅꯤ ꯀꯩꯅꯣ ꯇꯧꯕꯅꯤꯅ
ꯑ ꯅꯛꯇꯤ ꯅꯛꯑꯦ ꯃꯣꯏꯗꯨꯅ ꯍꯨꯖꯤꯛ ꯉꯥꯛ ꯂꯩꯔ ꯋꯥꯔꯤ ꯁꯥꯟꯅꯁꯦ ꯅꯪꯁꯨ ꯆꯦ ꯀꯝ ꯂꯥꯒꯤꯗꯨꯗꯤ ꯅꯛꯑꯦ ꯃꯣꯏ ꯀꯦ ꯁꯤꯗꯥꯛꯀꯝꯗ ꯍꯥꯏꯕꯅꯤꯅ
- ꯅꯨꯡꯥꯏ
ꯎꯝ ꯅꯨꯉꯥꯏꯗꯣꯏꯅꯦ ꯑꯗꯣ ꯍꯣꯏ ꯃꯤ ꯑꯃ ꯍꯥꯡꯉꯝꯃꯦ ꯍꯥꯏꯕꯅꯦ ꯑꯃꯗꯣ ꯂꯥꯛꯈ꯭ꯔꯦ ꯍꯥꯏꯌꯦꯕ ꯈꯤꯇꯪ ꯑꯩꯅ ꯊꯥ ꯑꯃꯃꯨꯛ ꯍꯥꯡꯒꯠꯂ ꯍꯪꯉꯝꯃꯗꯤ ꯀꯩꯗꯧꯕ
ꯀꯩꯅꯣꯗꯤ ꯊꯕꯛꯀꯤ ꯀꯩꯅꯣ ꯀꯣꯆꯤꯡ ꯀꯩꯅꯣ ꯇꯧꯕꯒꯤ ꯇꯨꯏꯁꯟꯒꯦ ꯍꯥꯏꯕꯗꯨꯗꯤ
ꯁꯥꯟꯅ ꯇꯧꯅꯤ ꯃꯣꯏ ꯆꯦ ꯀꯝꯂꯥ ꯀꯣꯆꯤꯡ ꯆꯠꯂꯦꯕ ꯃꯥꯒ ꯇꯧꯔꯒ ꯑꯆꯧꯕꯗꯣ ꯆꯦ ꯀꯃꯥꯂꯥ ꯈꯨꯠꯆꯤꯟꯗꯣ ꯄꯨꯡ ꯈꯔ ꯑꯌꯨꯛ ꯑꯇꯩꯗ ꯄꯨꯡ ꯇꯔꯥꯐꯥꯎ ꯍꯥꯏꯕ ꯐꯥꯎ ꯀꯣꯆꯤꯡ ꯆꯠꯂꯌꯦ ꯑꯌꯨꯛꯀꯤ ꯄꯨꯡ ꯑꯅꯤ ꯃꯈꯥꯏꯗꯩꯅ ꯊꯦꯡꯉꯕꯥꯎ ꯀꯣꯆꯤꯡ ꯆꯠꯂꯤꯌꯦ
ꯐꯖꯅ ꯇꯥꯜꯂꯕꯖꯥꯠꯅꯤ ꯃꯥꯗꯤ
ꯑꯗꯨꯅꯦ ꯇꯥꯜꯂꯕꯖꯥꯠꯅꯤ ꯃꯥ ꯐꯖꯅ
ꯀꯣꯂꯦꯖ ꯀꯥꯔꯝ ꯃꯔꯣꯏꯌꯦ ꯃꯥꯗꯤ ꯀꯦꯁꯣꯗꯨꯨꯗꯤ
ꯀꯣꯔꯦꯁ ꯇꯣ ꯃꯥꯏꯗꯣ ꯊꯦꯡ ꯇꯧꯋꯤꯗꯅ ꯑꯩꯈꯣꯏ ꯀ꯭ꯂꯥꯁꯇꯣ ꯑꯗꯨ ꯌ ꯑꯣꯏꯔꯝꯒꯅꯤꯌꯦ ꯍꯧꯖꯤꯛꯇꯤ ꯀꯣꯂꯦꯖ ꯀꯥꯕ ꯃꯇꯝ ꯅꯠꯇꯦꯗꯅ
ꯎꯝ
ꯎ
ꯀꯩꯅꯣꯁꯨ ꯑꯣꯏꯔꯝ ꯌꯥꯏꯌꯦ ꯅꯪꯁꯨ ꯇꯧꯔꯗꯤ ꯑꯗꯨꯃꯥꯏꯅ ꯆꯠꯄ ꯌꯥꯏ ꯀꯩꯅꯣ
ꯑꯦꯏꯏ
ꯄꯩꯁꯥꯁꯨ ꯐꯪꯕ ꯑꯗꯩ ꯀꯣꯂꯦꯖꯁꯨ ꯀꯥꯕ ꯑꯗꯨꯝ ꯌꯥꯅꯤ ꯅꯪꯅ ꯂꯩꯅꯤꯡꯉꯗꯤ ꯔꯤꯃꯥ ꯍꯣꯏꯒꯤꯗꯨꯁꯨ ꯅꯨꯡꯗꯤ ꯅꯨꯡꯉꯥꯏꯕꯅꯦ ꯔꯤꯃꯥ ꯍꯣꯏꯒꯤꯗꯨꯗꯨꯁꯨ ꯌꯥꯗꯤ ꯌꯥꯕꯖꯥꯠꯅꯤ
ꯏꯃ ꯊꯥꯅ ꯌꯥ ꯊꯤꯒꯦ
ꯑꯅꯤꯒ ꯆꯧꯉꯥ ꯍꯥꯏꯕ꯭ꯔꯥ ꯑꯅꯤ ꯀꯌꯥꯅꫭ
ꯑꯩꯩꯅ ꯄꯩꯁꯥ ꯌꯥꯝꯃꯟꯕꯗꯨꯗꯤ ꯄꯥꯝꯗꯕ ꯂꯤꯁꯤꯡ ꯑꯃ ꯆꯥꯝꯃ ꯆꯧꯉꯥ ꯍꯥꯏꯕ ꯆꯥꯝꯃꯥꯌꯦ
ꯂꯤꯁꯤꯡ ꯑꯃ ꯂꯤꯁꯤꯡ ꯑꯃ ꯆꯧꯉꯥ
ꯑꯥꯎ
ꯑꯗꯨꯗꯤ ꯌꯥꯝꯗꯦꯅꯦ ꯃꯣꯏꯗꯨꯗꯤ
ꯑꯥꯎ ꯂꯤꯁꯤꯡ ꯑꯃꯗꯩꯅ ꯂꯤꯁꯤꯡ ꯑꯃ ꯑꯃ ꯆꯧꯉꯥꯗꯩꯅ ꯑꯅꯤꯕꯧ ꯑꯣꯏꯔꯗꯤ ꯌꯥꯏꯗꯅ
ꯏꯃꯥ ꯀꯩꯒꯤꯅ‌ꯣ ꯌꯥꯝ ꯌꯥꯝꯗ꯭ꯔꯤꯗꯨꯗꯤ ꯂꯤꯁꯤꯡ ꯑꯃ ꯆꯧꯉꯥ ꯈꯛ ꯑꯣꯏꯔꯤꯗꫭ
ꯈꯔ ꯐꯪꯗꯕ ꯈꯔ ꯌꯥꯎꯔꯝꯒꯅꯤ ꯑꯗꯨꯅꯗꯤꯗꯅ
ꯎꯡꯡ
ꯏꯁꯤꯡ ꯀꯩ ꯀꯩꯗꯤ ꯅꯨꯡꯉꯥꯏ ꯍꯥꯏꯌꯦ ꯑꯩ ꯍꯪꯉꯨꯀꯥꯟ ꯃꯥ ꯐꯦꯟ ꯄꯥꯟꯗꯦ ꯍꯥꯏꯕ꯭ꯔ ꯀꯩꯅꫭꯝꯗꯤ ꯍꯥꯏ
ꯌꯥꯝ ꯍꯣꯡꯉꯦꯕ ꯂꯤꯁꯤꯡ ꯑꯃ ꯆꯥꯝꯃꯥꯏꯗꯨꯗꯤ
ꯆꯥꯝꯃ ꯍꯥꯏꯕꯅꯇꯃꯤ ꯆꯧꯉꯥ ꯍꯥꯏꯕ
ꯑꯣ ꯂꯤꯁꯤꯡ ꯑꯃ ꯆꯧꯉꯥꯗꯤ ꯍꯣꯡꯉꯦꯕ ꯔꯦꯟ ꯂꯩꯕꯗꯣ ꯍꯣꯡꯕ ꯃꯃꯟ ꯑꯣꯏꯗꯣꯏꯅꯦ
ꯑꯗꯨꯅꯦ ꯑꯗꯣ ꯑꯩꯅ ꯍꯪꯒꯤꯝꯅꯦꯕ ꯑꯗꯨꯗꯒꯤ ꯗ ꯍꯪꯅꯔꫭ ꯈꫭꯠꯂꫭ ꯍꯥꯏꯕ ꯑꯩꯅ ꯗꯦꯠ ꯇ꯭ꯋꯦꯟꯇꯤ ꯇꯤꯒꯊ꯭ꯔꯤꯗꯨ ꯍꯥꯎ ꯍꯥ ꯑꯩ ꯈꯪꯗꯦ ꯑꯥꯎ ꯈ ꯊꯦꯡꯅꯥ ꯌꯥꯕꯅꯤ ꯑꯥ
ꯂꯤꯂꯤꯒꯤ ꯅꯝꯕꫪꯗꫭ ꯂꯩꯔꯗꯤ ꯗꯦꯠ ꯇ꯭ꯋꯦꯟꯇꯤ ꯊ꯭ꯔꯤ ꯆꯠꯂꯤꯀꯥꯟꯗꯨꯗ ꯔꯦꯟꯇꯨꯁꯨ ꯌꯦꯡꯍꯧ ꯌꯥꯔꯦ ꯀꯩꯅꯣ
ꯑꯗꯨꯗꯤ ꯆꯦ ꯀꯝꯂꯥꯅ ꯍꯥꯏꯁꯦ ꯄꯨꯡ ꯇꯔꯥꯗꯩꯅ ꯄꯨꯡ ꯑꯃ ꯃꯈꯥꯏꯕꯨꯛꯇꯤ ꯁꯪꯅꯤ ꯍꯥꯏꯕ ꯑꯗꯨ ꯁꯦꯝꯃꯤꯅꯥꫪꯗꯨꯗꯤ ꯑꯗꯨꯀꯥꯟꯗꯗꯤ ꯌꯥꯝ ꯀꯟꯅ ꯐꯪꯁꯟ ꯇꯧꯈꯠꯂꯤꯀꯥꯟꯒꯤꯗꯤ ꯑꯣꯏꯔꯅꯤꯗꯅ
ꯑꯣꯏꯔꯅꯤ ꯑꯗꯨꯗꯤ ꯆꯦꯀꯝꯂꯥ ꯗꯤ ꯊꯦꯡꯅ ꯐꯪꯉꯔꯣꯏꯅꯦ
ꯐꯪꯉꯔꯣꯏ ꯑꯗꯨꯅ ꯑꯩ ꯈꯜꯂꯤꯁꯦ ꯅꯣꯡꯃ ꯂꯩꯔꯛꯁꯤꯔꯅ ꯈꯟꯕ ꯍꫭꯁꯇꯦꯜꯗ
ꯌꯥꯏꯌꯦ
ꯃꯦꯜꯗ ꯑꯗꯨꯃꯥꯏ ꯍꯥꯏꯔꯕ ꯆꯥꯛꯇꯤ ꯂꯧꯗ꯭ꯔꯦꯗꯅ ꯑꯗꯨꯒ ꯗꯤꯅꯔꯁ ꯁꯨ ꯄꯥꯟꯗ꯭ꯔꯦꯗꯅ
ꯎꯝ ꯅꯪꯕꯨ ꯂꯩꯕꯕꯨ ꯅꯠꯇꯣꯟ ꯂꯩꯕꯕꯨ ꯇ ꯉꯝꯒꯗ꯭ꯔꯣꯅꯦ
ꯃꯤ ꯃꯌꯥꯝ ꯂꯩꯕꯅꯦ ꯍ‌ꯦ
ꯎꯝ ꯑꯉꯥꯡꯕꯨꯗꯤ ꯂꯥꯛꯅꯔꯝꯃꯅꯤ ꯀꯣꯂ‌ꯦꯁ ꯍꯌꯦꯡ ꯍꯪꯆꯤꯠꯇꯇꯩ ꯀꯥꯗꯣꯏꯅꯤ ꯍꯪꯆꯤꯠꯇꯇꯩꯅꯦ ꯃꯣꯏ ꯀꯣꯂꯦꯖ ꯀꯥꯗꯣꯏꯁꯦ
ꯑ
ꯆꯂ ꯑꯗꯨ ꯂꯥꯛꯖꯔꯝꯃꯅꯤ ꯂꯣꯏꯅ
ꯀꯌꯥ ꯃꯜꯇꯥꯗ
ꯑꯩꯁꯨ ꯀꯨꯏꯗ꯭ꯔꯦꯁꯛꯇꯣꯏꯁ ꯇꯥꯡ ꯀꯨꯟꯊ꯭ꯔꯥꯗ ꯇꯔꯥ ꯀꯨꯟ ꯃꯥꯄꯟꯗꯔꯃ ꯍꯟꯗꯛ ꯀꯌꯥꯅ ꯁꯥ ꯁꯥꯅꯣ ꯍꯟꯗꯛ ꯅꯨꯃꯤꯠ ꯀꯌꯥꯅꯤꯅ ꯁꯥ ꯁꯥꯅꯅꯕ ꯍꯟꯗꯛꯥꯗ꯭ꯔꯤꯕ ꯖꯤ ꯖ
ꯈꯪꯗꯦ
ꯖꯅꯋꯥꯔꯤ ꯐꯦꯕ꯭ꯔꯨꯋꯥꯔꯤ ꯃꯥꯔꯆ ꯑꯦꯄ꯭ꯔꯤꯜ ꯃꯦ ꯖꯨꯟ ꯊꯔꯇꯤ ꯁꯥꯃ ꯍꯥꯂꯦ ꯎꯝ ꯎ
ꯎ
ꯎꯝ
ꯎ
ꯑꯩꯈꯣꯏ ꯖꯨꯂꯥꯏꯗꯒꯤꯩ ꯍꯧ ꯀ꯭ꯂꯥꯁ ꯍꯧꯗꯣꯏꯔꯝꯅꯤꯅꯦꯈ ꯑꯣꯖꯥ ꯗꯦꯔꯨ ꯋꯥꯟꯗꯨ ꯑꯗꯨꯋꯥꯏꯗꯩꯔ
ꯍꯥꯏ ꯃꯅꯦ
ꯎꯝ
ꯑꯗꯨ ꯑꯗꯨ ꯋꯥꯥꯏꯔꯒ ꯀꯩꯅꯣꯝ ꯇꯥꯕꯤꯔꯒꯦ ꯌꯦꯡꯉꯣ ꯑꯩ ꯉꯁꯤ ꯆꯪꯕꯨꯅꯦꯕ ꯑꯩ ꯉꯍꯥꯟꯈꯩꯗꯤ ꯐꯣꯟꯗꯣ ꯄꯥꯛ ꯄꯥꯏ ꯐꯪꯗꯗꯅ ꯄꯥꯏꯗ꯭ꯔꯦꯕ
ꯑ ꯀꯔꯝꯕ ꯃꯈꯜꯒꯤ ꯀꯩꯅꯣꯅꯣ ꯑꯃꯛ ꯅ ꯎꯒ꯭ꯔ ꯑꯣꯏꯅꯤꯔꯤꯕ ꯋꯥꯦꯟꯨ ꯋꯥꯖ ꯁꯣ ꯨꯗ ꯠ ꯍꯆꯁ ꯭ꯔꯥꯟꯗꯤꯝꯂꯤ ꯁꯇꯣ